ꯍꯜꯂꯣ
ꯀꯩꯗꯧꯔꯤꯅꯣ
ꯍꯤꯞꯄꯤꯌꯦ
ꯀꯩꯗꯧꯔꯤ ꯍꯥꯢꯝ
ꯏꯕꯤ ꯌꯥ
ꯑꯣ ꯀꯩ ꯅꯁꯥ ꯅꯨꯡꯉꯥꯏꯇꯕ꯭ꯔꯣ
ꯑꯥ ꯊꯃꯣꯏꯁꯤ ꯈꯔ ꯅꯨꯡꯉꯥꯏꯇꯕ
ꯊꯃꯣꯏꯗꯤ ꯀꯅꯥꯅ ꯊꯨꯒꯥꯏꯕꯤꯔꯝꯃꯒꯦ
ꯑꯁ ꯑꯩ ꯊꯝꯃꯣꯏꯁꯦ ꯃꯈꯨꯟ ꯑꯍꯨꯝ ꯂꯩꯔꯤ
ꯀꯅꯥꯅ
ꯐꯖꯕ ꯑꯃ ꯉꯔꯥꯡ ꯈꯨꯗꯤ ꯊꯤꯜꯂꯛꯑꯦ ꯑꯩꯉꯣꯟꯗ ꯑꯗꯨꯒ ꯐꯣꯟꯕꯔ ꯂꯧꯔ ꯆꯠꯈꯔꯦ
ꯑꯣ
ꯉꯔꯥꯡꯁꯤ
ꯑꯪ
ꯅꯨꯄꯤ ꯃꯁꯛ ꯈꯖꯕ ꯑꯃꯅ ꯈꯨꯗꯤ ꯊꯤꯖꯤꯤꯜꯂꯛꯑꯦ
ꯎꯪ
ꯆꯣ ꯑꯗꯨꯒ ꯑꯩꯉꯣꯟꯗ ꯐꯣꯟ ꯅꯝꯕꯔ ꯂꯧꯔ ꯆꯠꯈ꯭ꯔꯦ ꯑꯗꯨꯒ ꯃꯥꯅ ꯑꯩ ꯌꯉꯣꯟꯗ ꯀꯩ ꯀꯩꯅꯣ ꯌꯥꯝ ꯍꯥꯏꯔꯛꯢꯕ
ꯑꯣ ꯀꯥꯏꯗꯅꯣ ꯈꯪꯍꯧꯗꯧꯕ ꯅꯨꯄꯤꯗꯨꯗꯤ
ꯑꯁ ꯈꯥꯎꯍꯧꯗ꯭ꯔꯦꯗ ꯃꯥꯗꯤ ꯌꯥꯝ ꯁꯥꯊꯤꯕ ꯅꯨꯄꯤ ꯑꯣꯏꯕꯖꯥꯅꯤ ꯑꯩꯅ ꯊꯃꯣꯏ ꯈꯔ ꯁꯣꯟꯖꯕꯒ ꯃꯥꯅ ꯋꯥꯍꯜꯂꯝꯃꯦꯅꯦ
ꯑꯣ ꯅꯪꯅꯗꯤ ꯃꯥꯏ ꯅꯝꯕꯔ ꯂꯧꯍꯧꯗꯕ꯭ꯔꯣꯕ
ꯑꯗꯨꯃꯥꯏꯅ ꯚꯔ ꯂꯩꯔꯦ ꯃꯥꯅ ꯀꯣꯜ ꯇꯧꯔꯛꯑꯦ ꯃꯥ ꯂꯩꯔꯦ ꯑꯗꯨꯅ
ꯑꯣ ꯐꯅꯤ ꯑꯣ ꯀꯩ ꯀꯩ ꯍꯥꯏ ꯀ
ꯃꯥꯁꯤ ꯅꯨꯄꯤ ꯃꯁꯤ ꯅꯨꯄꯤꯁꯤ ꯌꯥꯝ ꯐꯕ ꯃꯥꯜꯂꯒ ꯅꯨꯄꯥ ꯌꯥꯝ ꯀꯣꯏꯕ ꯑꯣꯏ ꯂꯩꯔꯝꯃꯤ
ꯑꯣ
ꯊꯃꯣꯏꯁꯤ ꯀꯥꯏꯔꯦ ꯃꯈꯨꯟ ꯑꯍꯨꯝ ꯍꯔꯦ
ꯑꯉꯥꯡ ꯑꯣꯏꯗꯣꯏꯔꯣ ꯑꯍꯟ ꯑꯣꯏꯗꯣꯢꯔꯣ ꯅꯨꯄꯤꯗꯨꯗꯤ ꯅꯉꯣꯟꯗꯩ
ꯑꯁ ꯃꯤ ꯋꯥꯔꯜ ꯃꯤꯁ ꯏꯟꯗꯤꯌꯥꯒ ꯊꯣꯛꯄ ꯅꯨꯄꯤꯅꯤꯗ
ꯃꯤꯁ
ꯃꯁꯛ ꯃꯇꯧꯒꯗꯤ ꯃꯁꯛ ꯃꯇꯧꯒ ꯌꯥꯝ ꯐꯖꯕ ꯄꯨꯟꯁꯤ ꯏꯆꯦ ꯃꯪꯂꯥꯅꯤ ꯍꯥꯏꯔꯅꯤ
ꯅꯦꯠꯁꯤ ꯌꯥꯝ ꯅꯨꯡꯉꯥꯏꯇꯕ꯭ꯔꯥ ꯀꯩꯅꯣ
ꯇꯥꯗ꯭ꯔꯣ
ꯄꯠ ꯇꯠ ꯄꯠ ꯇꯠ ꯇꯨꯝꯗꯧꯕ ꯇꯥꯔꯦ ꯑꯃꯛ
ꯇꯠꯂꯤꯕ꯭ꯔꯥꯅꯦ
ꯇꯠꯇ꯭ꯔꯦ ꯇꯠꯇ꯭ꯔꯦ
ꯑꯣ ꯅꯪꯗꯤ ꯀꯃꯥꯏ ꯀꯃꯥꯏꯅ ꯇꯧꯔꯤꯒꯦ ꯀꯃꯥꯏꯅ ꯂꯩꯔꯤꯒꯦ
ꯑꯩꯈꯣꯏꯗꯤ ꯑꯗꯨꯝ ꯄꯪ ꯂꯩ ꯂꯩꯔꯤ ꯅꯨꯄꯤꯁꯨ ꯀꯣꯏꯗ꯭ꯔꯦ ꯑꯗꯨꯅ ꯀꯣꯢꯕ ꯂꯥꯡꯕꯁꯨ ꯆꯠꯇ꯭ꯔꯦ ꯑꯗꯨꯝ ꯐꯣꯟ ꯈꯔ ꯌꯦꯡ ꯋꯥꯀꯤꯡ ꯈꯔ ꯆꯠ ꯑꯗꯨ ꯅꯠꯇ꯭ꯔꯗꯤ ꯑꯗꯨ ꯌꯨꯝꯗ ꯐꯃꯨꯡꯗ ꯇꯥꯔꯥ ꯂꯩꯔꯦ
ꯑꯣ ꯄꯪꯂꯩ ꯄꯪꯂꯩ ꯂꯩ ꯂꯩꯕ ꯄꯪꯂꯩ ꯂꯩ ꯍꯥꯏꯕꯁꯤꯕꯨ ꯆꯠꯅꯕ ꯌꯥꯕ ꯋꯥ
ꯄꯪꯂꯩ ꯂꯩ ꯍꯥꯏꯔꯁꯨ ꯌꯥꯏ ꯄꯪ ꯆꯥ ꯆꯥ ꯄꯪ ꯂꯩ ꯂꯩ ꯍꯥꯢꯗꯣ꯫
ꯈꯪꯗ꯭ꯔꯦꯗ ꯇꯧꯔꯤꯁꯤ
ꯎꯝ
ꯊꯃꯣꯏ ꯀꯥꯏꯔꯕꯅꯤꯅ ꯑꯩ ꯗꯥꯛꯇꯔ ꯂꯦꯅꯤꯟ ꯃꯅꯥꯛꯇ ꯆꯠꯁꯤꯔꯥꯅ ꯀꯟꯅ ꯈꯜꯂꯤꯌꯦ
ꯈ ꯅꯠꯇꯔꯁꯨ ꯃꯅꯥꯛꯇ ꯅꯠꯇꯔꯁꯨ ꯑꯩꯈꯣꯏꯒ ꯅꯣꯡ ꯐꯥꯗꯣꯛ ꯄꯨꯜꯂꯒ ꯃꯥꯏꯟꯗꯣ ꯐ ꯐꯦꯁ ꯇ ꯆꯣꯟꯖꯔꯤ
ꯎꯝ
ꯑꯗꯨꯅ ꯐꯔꯅꯤ꯫ ꯅꯣꯡꯏꯥꯗꯣꯛꯁꯨ ꯀꯩꯊꯅꯣ ꯑꯗꯨꯒ ꯁꯨꯝ ꯊꯣꯛꯁꯦ ꯑꯇꯣꯝꯅ ꯁꯨꯝ ꯅꯩ ꯂꯩꯔꯗꯤ ꯌꯥꯔꯔꯣꯏꯌꯦ ꯍꯦꯟꯅ ꯍꯦꯟꯅ
ꯌꯥꯗ꯭ꯔꯦꯅꯦ ꯑꯁ ꯒꯨꯂꯤ ꯆꯥꯕ ꯍꯧꯔꯅꯦ ꯏꯁꯥꯁꯦ
ꯑꯣ
ꯋꯥꯈꯜ ꯂꯩꯅꯥ ꯅꯥꯔꯦꯅꯦ
ꯅꯨꯄꯤꯗꯨ ꯀꯌꯥꯃꯨꯛ ꯄꯥꯝꯕ꯭ꯔꯅꯦ
ꯑꯥ
ꯅꯨꯄꯤꯗꯨ ꯀꯌꯥꯃꯨꯛ ꯈꯣꯏꯗꯥꯔꯨꯔꯕꯅꯣ ꯅꯪꯅ
ꯎꯝ ꯊꯃꯣꯏ ꯄꯤꯊꯣꯛꯎꯔꯦꯅꯦ ꯑꯩ ꯊꯝꯃꯣꯏꯁꯤ ꯅꯪ ꯂꯧꯖꯔꯣ ꯄꯤꯊꯣꯛꯎꯔꯅꯣ ꯈꯪꯗꯦ ꯇꯧꯔꯤꯁꯦ
ꯑꯗꯨꯗꯤ ꯃꯥꯁꯨ ꯐꯃꯟꯗꯦꯍꯦ ꯃꯤꯅ ꯊꯝꯃꯣꯏ ꯄꯤꯊꯣꯛꯑ ꯃꯥꯁꯨ ꯂꯧꯁꯤꯟꯗ꯭ꯔꯗꯤ
ꯚꯥꯢ ꯀꯔꯝꯕ ꯊꯃꯣꯏꯅꯣ ꯈꯪꯗꯦ ꯍꯥꯢꯕ ꯃꯥꯅ ꯄꯥꯜꯂꯤꯁꯤ
ꯃꯥꯏ ꯊꯝꯃꯣꯏꯗꯣ ꯑꯝꯇꯪ ꯐꯥꯎꯗꯣꯛꯑꯒ ꯌꯦꯡꯉꯨꯁꯦ ꯍꯥꯏꯕꯔꯣ
ꯃꯥꯏ ꯊꯝꯃꯣꯏꯗꯣ ꯂꯦꯟꯁ ꯑꯇꯥꯡꯕ ꯑꯃ ꯇꯧꯔꯒ ꯖꯨꯝ ꯇꯧꯁꯤꯜꯂꯒ ꯌꯦꯡꯁꯤꯔꯥ ꯈꯪꯗꯦꯅ ꯇꯥꯅꯕ
ꯂꯦꯟꯁ ꯑꯍꯣꯡꯕꯅꯗꯤ ꯑꯃꯨꯛ ꯌꯥꯗꯧ ꯃꯥꯟꯗꯦ
ꯑꯍꯣꯡꯕꯅꯗꯤ ꯎꯕ ꯉꯝꯃꯣꯏꯁꯤꯅꯦ ꯅꯪ ꯍꯥꯏꯁꯦ
ꯎꯝ ꯈꯔ ꯀꯩꯅꯣꯒꯨꯝꯕ ꯊꯥꯒꯨꯝꯕ ꯌꯦꯡꯅꯕ ꯑꯩꯈꯣꯏ ꯇꯦꯂꯦꯁꯀꯣꯞꯅ ꯂꯩꯇ꯭ꯔꯣ
ꯍꯣꯏ ꯂꯩ
ꯑꯁ ꯑꯗꯨꯅ ꯈꯔ ꯌꯥꯝ ꯆꯨꯝ ꯇꯧꯁꯤꯜꯂ ꯌꯦꯡꯗ꯭ꯔꯒꯗꯤ ꯃꯥꯁꯤ ꯌꯥꯝ ꯂꯨꯕ ꯍꯥꯏꯗꯨ ꯑꯣꯏꯔꯦ
ꯑꯣ
ꯑꯗꯨ ꯈꯔ ꯀꯣꯏꯊꯣꯛꯁꯤꯗꯅ ꯀꯩ ꯀꯥꯏ ꯀꯣꯏꯁꯤꯒꯦ
ꯍ ꯌꯥꯏꯅꯦ ꯀꯣꯏꯊꯣꯛꯎꯁꯤꯅꯦ
ꯁ꯭ꯋꯤꯖꯔꯂꯦꯟ ꯆꯠꯂꯨꯁꯤꯔꯣ
ꯁꯨꯏꯖꯔꯂꯦꯟ ꯁꯨꯏꯖꯔꯂꯦꯟ ꯀꯣꯢꯔꯨꯔꯁꯨ ꯌꯥꯢ ꯀꯩꯅꯣ
ꯁ꯭ꯋꯤꯖꯔꯂꯦꯟꯁꯤ ꯌꯥꯝ ꯐꯖꯕ ꯌꯥꯝ ꯅꯨꯡꯉꯥꯏꯕ ꯂꯝꯅꯤ ꯍꯥꯏ
ꯑꯣꯗꯣꯢꯅꯦ ꯌꯥꯝ ꯅꯨꯡꯉꯥꯢꯅꯗ꯭ꯔꯦꯅꯦ ꯍꯧꯖꯤꯛ ꯑꯩ ꯍꯣꯏ ꯅꯣꯡꯖꯨ ꯊꯥ ꯑꯣꯏꯕꯒ ꯈꯔꯁꯨ ꯁꯪꯉꯝꯃꯅꯦꯕ ꯆꯤꯡꯃꯥꯟꯗꯣ
ꯎꯝ ꯏꯁꯪ ꯁꯪꯕ ꯐꯖꯗꯣꯏꯖꯦ ꯑꯗꯨꯅꯤ ꯇꯅꯧ ꯇꯅꯧꯗꯅ ꯏꯁꯪ ꯁꯪꯗꯅ ꯅꯨꯡꯉꯥꯏꯗꯣꯏꯅꯤ
ꯅꯨꯡꯉꯥꯢꯅꯤ ꯌꯥꯕꯅꯤ ꯑꯃꯨꯛ ꯑꯃꯨꯛ ꯀꯣꯏꯊꯣꯛꯎ ꯍꯥꯏꯇꯥꯔꯦ
ꯍꯤ ꯌꯣꯟꯕꯝ ꯂꯩꯖꯥꯠꯜꯂꯣ
ꯂꯩꯔꯝꯅꯤ ꯀꯩꯅꯣ ꯁꯤꯖꯔꯂꯦꯟ ꯄꯥꯠꯀꯨꯝꯕ ꯑꯗꯨꯝ ꯂꯩꯔꯝꯗꯨ ꯃꯥꯜꯂꯤ
ꯑꯣ ꯅꯪ ꯀꯩꯅꯣꯗꯤ ꯇꯧꯅꯤꯡꯗ꯭ꯔꯣ ꯏꯁꯀꯥꯏ ꯗꯥꯏꯕꯤꯡꯒꯥꯏꯗꯣ
ꯑꯦ ꯇꯧꯅꯤꯡꯗ꯭ꯔꯗꯤ ꯀꯩꯅꯣ
ꯑꯗꯨ ꯃꯣꯏꯁꯦ ꯍꯥꯟꯅ ꯇ꯭ꯔꯦꯟꯅꯤꯡꯒꯨꯝꯕ ꯇꯧꯕꯖꯥꯠꯂ ꯅꯠꯇ꯭ꯔꯒꯅ ꯗꯥꯏꯔꯦꯛ ꯑꯗꯨꯝ ꯆꯣꯡꯊꯍꯟꯆꯦ ꯍꯥꯢꯕ꯭ꯔꯥ
ꯍꯥꯏꯐꯦꯠꯇꯤ ꯇꯥꯛꯇꯤ ꯇꯥꯛꯑꯝꯅꯤꯅ ꯍꯥꯏꯗꯤ ꯏꯟꯁꯇ꯭ꯔꯛꯁꯟꯒꯨꯝꯕ ꯃꯣꯏꯅ ꯄꯤꯔꯝꯅꯦꯕ ꯁꯨꯃꯥꯏꯅ ꯇꯧꯗꯧꯕ ꯈꯣꯠꯇꯧꯕ ꯍꯥꯏꯅ ꯅꯠꯇ꯭ꯔꯗꯤ ꯀꯩꯝ ꯇꯧꯗꯕ ꯃꯤꯗꯨ ꯀꯣꯛ ꯆꯣꯡꯊꯔꯨꯔꯗꯤ ꯅꯠꯇ꯭ꯔꯥ ꯔꯤꯛꯁ ꯂꯩ
ꯃꯥꯅꯦ ꯅꯠꯇ꯭ꯔꯗꯤ ꯄꯦꯛ ꯄꯥꯏꯊꯈ꯭ꯔꯗꯤ ꯑꯃꯨꯛ ꯕꯦꯔꯥꯒꯗꯅꯀꯣ
ꯃꯤꯗꯨ ꯀꯦꯝ ꯌꯦꯡꯗ꯭ꯔꯗꯤ ꯋꯥꯔꯤꯅꯤ ꯈꯔ ꯄꯥꯈꯠꯀꯟꯕꯣ ꯍꯥꯏꯔꯝꯃꯗꯤ ꯅꯠꯇ꯭ꯔꯥ ꯄꯥꯈꯠꯇꯣꯏꯅꯦꯕ
ꯍꯣꯏ
ꯑꯃꯐꯥꯎ ꯇꯧꯗꯕ ꯑꯃꯒ ꯍꯥꯢꯔꯛꯑꯣ
ꯑꯗꯩ ꯁꯃꯨꯗ꯭ꯔ ꯃꯅꯨꯡ ꯆꯪꯉꯒ ꯀꯩꯀꯩ ꯂꯩ ꯀꯥꯏꯅ ꯌꯦꯡꯉꯥꯗꯤ ꯅꯨꯡꯉꯥꯢꯅꯤ
ꯑ ꯑꯗꯨꯝꯕꯗꯨꯁꯨ ꯇꯧꯕ ꯌꯥ ꯍꯥꯏꯗꯤ ꯀꯣꯏ ꯆꯠꯂꯗꯤ ꯂꯝꯗꯨꯒꯤ ꯍꯥꯏꯇꯥꯔꯦ ꯑꯗꯨꯝꯕ ꯑꯦꯛꯇꯤꯚꯤꯇꯤꯁ ꯃꯌꯥꯝ ꯂꯩ ꯍꯥꯏꯐꯦꯠ ꯇꯧꯔ ꯂꯥꯛꯄ ꯑꯩꯈꯣꯏ ꯃꯅꯤꯄꯨꯔꯗ ꯂꯩꯇꯕ ꯃꯈꯩꯗꯣ ꯇꯧꯔꯛꯄ ꯌꯥꯏꯗꯅ
ꯑ ꯑꯗꯨꯅꯤ ꯌꯥꯝ ꯅꯨꯡꯉꯥꯏꯗꯣꯏꯁꯦ ꯑꯩ ꯑꯝꯇꯕꯨ ꯆꯠꯅꯤꯡꯉꯤꯅꯦ ꯑꯗꯨꯗꯤ ꯁ꯭ꯋꯤꯠꯖꯔꯂꯦꯟ ꯆꯠꯂꯒ ꯀꯥꯏ ꯀꯥꯏ ꯆꯠꯁꯤꯒꯦ ꯑꯇꯣꯞꯄꯁꯦ ꯐ꯭ꯔꯥꯟꯁꯇꯒ ꯆꯠꯂꯨꯖꯤꯔꯣ
ꯐ꯭ꯔꯥꯟꯁ ꯐ꯭ꯔꯥꯟꯁꯁꯤꯕꯨ ꯐꯖꯕ ꯃꯐꯝꯒ ꯂꯩꯖꯥꯠꯂꯣ ꯀꯣꯏꯕꯝ ꯍꯥꯏꯗꯤ ꯂꯩꯗꯅ
ꯑꯩꯈꯣꯏꯒꯤ ꯄꯦꯔꯤꯁꯇꯣ
ꯎꯝ
ꯑꯗꯨꯅꯤ ꯄꯦꯔꯤꯁ ꯃꯈꯣꯡꯖꯤꯗ ꯑꯩꯈꯣꯏ ꯐꯣꯇꯣ ꯁꯨꯠꯀ ꯇꯧꯔꯗꯤ ꯐꯖꯗꯧꯅꯦꯕ
ꯑꯩꯗꯤ ꯌꯧꯔꯦ ꯍꯥꯏꯔ ꯍꯧꯖꯤꯛꯃꯛꯄꯨꯄꯨ ꯆꯠꯅꯤꯠꯉꯛꯑꯦꯗ
ꯑꯗꯨ ꯑꯩ ꯃꯣꯏ ꯄꯦꯔꯤꯁ ꯇꯥꯋꯥꯔꯗꯨꯣ ꯀꯥꯕ ꯌꯥꯔ ꯍꯥꯏꯗꯅꯦ ꯑꯗꯨ ꯀꯥꯔꯒ ꯆꯨꯡꯊꯔꯛꯑꯕꯀꯣ ꯑꯗꯨꯒ
ꯃꯇꯣꯟꯗꯨꯗꯩ ꯍꯥ ꯄꯦꯔꯥꯥꯁꯨꯇ ꯇꯧꯔ ꯍꯣꯏꯅꯦ
ꯑꯥ ꯑꯗꯨꯏ ꯅꯨꯡꯉꯥꯏꯗꯧ ꯃꯥꯜꯂꯤ
ꯅꯨꯡꯋꯥꯏ ꯃꯥꯜꯂꯦꯅꯦ ꯇꯤꯀꯦꯠ ꯀꯛꯑ ꯆꯠ ꯈ꯭ꯔꯁꯦ ꯍꯥꯏꯕ꯭ꯔꯣ
ꯁꯦ ꯀꯩꯅꯣ ꯇꯧꯁꯦ ꯇꯤꯛꯀꯦꯠ ꯀꯛ ꯑꯁꯨꯅꯦ
ꯑ
ꯑꯩꯈꯣꯏꯒꯤ ꯃꯊꯥꯡ ꯆꯠꯕꯤ ꯇꯧꯔꯤꯁꯦꯕ ꯗꯥꯏꯔꯦꯛ ꯗꯥꯏꯔꯦꯛ ꯐ꯭ꯂꯥꯏꯠ ꯍꯥꯏꯇꯥꯔꯦꯅꯦ
ꯑ
ꯑꯗꯨ ꯑꯣꯏꯅ ꯆꯠꯁꯦ ꯑꯩꯈꯣꯏ ꯀꯩꯅꯣ ꯑꯣꯏꯅ ꯆꯠꯁꯤꯔꯣ ꯑ ꯖꯦꯠ ꯄ꯭ꯂꯦꯟ ꯑꯃ ꯋꯥꯏꯔꯒ
ꯏꯁꯥꯒꯤ ꯀꯥꯞꯊꯒꯤꯁꯦ ꯍꯥꯏꯕ꯭ꯔꯣ
ꯑ ꯍꯣꯏ ꯏꯁꯥꯒꯤꯃꯛꯇꯤ ꯍꯧꯖꯤꯛꯁꯦ ꯂꯩꯕ ꯅꯨꯡꯉꯥꯏꯇꯦ ꯑꯗꯨꯅ ꯀꯩꯅꯣ ꯇꯧꯁꯤ
ꯑꯃꯨꯛ ꯋꯥꯟ ꯇꯥꯏꯝ ꯍꯥꯏꯗꯤ ꯍꯜꯂꯛꯄꯒꯤꯒ ꯆꯠꯄꯒꯤ ꯑꯣꯏꯅꯀꯣ ꯑꯩꯈꯣꯏ ꯆꯠꯄ ꯑꯣꯏꯅ ꯋꯥꯏꯔꯁꯦꯕ ꯑꯗꯨꯒ ꯃꯊꯪꯒꯤꯗ ꯇꯣꯏꯅ ꯆꯠꯅꯕ ꯑꯃꯒ ꯂꯩꯁꯤꯜꯍꯧꯔꯁꯤ ꯑꯗꯨ ꯑꯣꯏ ꯇꯥꯔꯗꯤ ꯑꯩꯈꯣꯏ ꯆꯠꯅꯤꯡ ꯆꯠꯅꯤꯡꯕ ꯃꯐꯝꯗꯣ ꯐꯠ ꯐꯠ ꯐꯠ ꯆꯠꯄ ꯉꯝꯃꯛꯑꯅꯤꯕ
ꯍꯣꯏꯅꯦ
ꯑꯁ ꯑꯗꯨꯕꯨꯗꯤ ꯑꯁ ꯌꯥꯝ ꯅꯨꯡꯉꯥꯏꯕ ꯋꯥꯔꯤ ꯑꯃ ꯑꯣꯏꯔꯦ ꯁꯤꯗꯤ ꯁꯤ ꯗꯤꯄ꯭ꯔꯦꯁꯟꯒ ꯂꯣꯏ ꯐꯔꯅꯤꯗ
ꯀꯅꯤ ꯅ ꯆꯠ ꯆ꯭ꯔꯁꯤ ꯌꯥꯅꯤ
ꯑꯗꯨꯅꯤ ꯑꯁ ꯁ꯭ꯋꯤꯖꯔꯂꯦꯟꯁꯨ ꯆꯠꯀꯗꯕꯅꯤ
ꯆꯠꯂꯅꯤ ꯑꯗꯩ ꯐ꯭ꯔꯥꯟꯁ ꯆꯠꯂꯅꯤꯌꯦ ꯑꯗꯒꯤ ꯑꯃꯦꯔꯤꯀꯥ ꯆꯠꯂꯒ ꯑꯐꯥꯎꯕ ꯃꯤ ꯈꯔ ꯎꯅꯔꯕ ꯑꯗꯨꯒ ꯍꯜꯂꯛꯑꯕꯀꯣ ꯑꯗꯒꯤ ꯂꯥꯁꯇ ꯊꯥꯏꯂꯦꯟ ꯊꯥꯏꯂꯦꯟꯁꯦ ꯂꯣꯏꯁꯤꯜꯂꯛꯄꯗ ꯑꯣꯏꯅ ꯆꯠꯁꯤꯔꯣ
ꯌꯥꯏꯅꯦ ꯊꯥꯏꯂꯦꯟ ꯆꯠ ꯌꯥꯏꯅꯦ
ꯈꯔ ꯑꯦꯟꯖꯣꯏꯃꯦꯟ ꯇꯧꯅꯕ
ꯍꯣꯏ ꯊꯥꯏꯂꯦꯟꯁꯨ ꯌꯥꯝ ꯅꯨꯡꯉꯥꯏ ꯍꯥꯏꯌꯦ
ꯑꯗꯨꯅꯦ ꯑꯁ ꯍꯥꯏꯗꯤ ꯒꯨꯗ ꯚꯣꯏꯁ ꯀꯣꯁ ꯇꯨ ꯍꯦꯕꯟ ꯄꯦꯠ ꯄꯣꯁ ꯣꯁ ꯇꯨ ꯄꯦꯡꯀꯣ ꯑꯗꯨꯅꯤ ꯑꯩꯁ ꯑꯩ ꯒꯨꯗ ꯚꯣꯏꯁ ꯑꯣꯏꯔ ꯀꯩꯀꯥꯟꯗꯨꯅꯦ ꯑꯩꯈꯣꯏ ꯕꯦꯠ ꯚꯣꯏꯁ
ꯑꯣꯏꯅꯤꯡꯉꯦ ꯍꯥꯏꯕ
ꯑꯣ ꯒꯨꯠ ꯃꯣꯏꯁꯨ ꯑꯣꯏꯔꯣ ꯋꯥꯔꯤꯁꯨ ꯅꯨꯡꯉꯥꯏꯔꯤ ꯑꯃꯨꯛ ꯊꯝꯃꯤꯒꯦ ꯀ ꯇꯧ ꯀꯃꯣ
ꯑꯣ ꯑꯣ ꯌꯥꯝ ꯆꯤꯜꯂ ꯃꯥꯂꯦ ꯊꯝꯃꯣ ꯊꯝꯃꯣ
ꯆꯤꯟꯖꯌꯥꯁꯟꯗ ꯀꯧꯅꯕ ꯑꯃꯨꯛ ꯀꯧꯔꯛꯀꯦ ꯉꯥꯏꯍꯥꯛ ꯂꯩꯔꯒ
ꯑꯣ ꯍꯣꯏ